ꯍꯂꯣ
ꯍꯜꯂꯣ ꯀꯅꯥꯅꯣ
ꯑꯩꯅꯤꯅꯦ
ꯅꯪꯪꯂꯣ ꯑꯩꯗꯤ ꯅꯪ
ꯀꯩ ꯇꯧꯔꯤꯅꯣ
ꯑꯩꯁꯦ ꯑꯩꯒꯤ ꯊꯕꯛ ꯍꯧꯁꯤꯔꯥ ꯇꯧꯔꯒ
ꯅꯣꯡ ꯆꯨꯕ꯭ꯔꯥꯅꯦ
ꯅꯣꯡ ꯌꯥꯝ ꯇꯥꯏꯌ‌ꯦ
ꯑꯁ ꯑꯗꯨꯒꯤꯅꯤꯅꯦ ꯑꯣ ꯇꯧꯔꯤꯗꯣ
ꯀꯔꯤꯁꯨꯨ ꯀꯥꯏꯗꯦꯅ
ꯀꯥꯏꯗꯧ ꯃꯥꯟꯗꯦ
ꯎꯝ ꯑꯩꯈꯣꯏ ꯁꯤꯁꯦ
ꯎꯝ
ꯃꯥꯏꯗꯨꯝ ꯁꯥꯔꯁꯨ ꯊꯣꯛꯑꯒ ꯀꯩꯀꯩ ꯌꯦꯡꯕ ꯌꯥꯕ꯭ꯔꯣ ꯌꯥꯗꯕ꯭ꯔꯥ
ꯈꯪꯗ‌ꯦꯗ ꯀꯔꯤ ꯌꯦꯡꯒꯦ ꯍꯥꯏꯕꯅꯣ ꯅꯞꯄ‌ꯣꯔꯥ
ꯒ ꯏꯗ꯭ꯔꯗꯤ ꯍꯩꯔ‌ꯣꯏꯌꯦ ꯑꯩ ꯀꯃꯥꯏꯅ ꯈꯪꯒꯅꯤ
ꯀꯔꯤ ꯏꯈ꯭ꯔꯕ
ꯏꯒꯗꯕꯁꯤꯡꯗꯣ ꯑꯩꯒꯤꯗꯣ ꯑꯃ ꯑꯅꯤ ꯑꯍꯨꯝ ꯃꯔꯤ ꯃꯉꯥ ꯇꯔꯨꯛ ꯇꯔꯦꯠ ꯅꯤꯄꯥꯜ ꯃꯥꯄꯜ ꯇꯔꯥ ꯇꯔꯥꯃꯥꯊꯣꯏ ꯇꯔꯥꯅꯤꯊꯣꯏꯅꯦꯕ ꯏꯒꯗꯕꯗꯣ ꯄꯤꯛꯆꯔꯗꯣꯀꯣ
ꯎꯝ ꯍꯧꯖꯤꯛ ꯏꯒꯦ ꯍꯥꯏꯕ꯭ꯔꯣ
ꯉꯍꯥꯛ ꯂꯩꯔꯒ
ꯍꯨꯔꯦ ꯅꯥꯏ ꯏꯌ‌ꯣ
ꯍꯣꯏ ꯍꯣꯏ ꯉꯥꯏꯍꯥꯛ ꯂꯩꯔꯒ ꯑꯗꯨꯅꯤ ꯍꯥꯏꯔꯁꯦ
ꯑꯩꯗꯤ ꯇꯨꯝꯅꯤꯡꯗꯔꯦ ꯅꯤꯡꯕ ꯍꯧꯔꯦ
ꯅꯪ ꯀꯩꯅꯣ ꯆꯥꯛ ꯆꯥꯗ꯭ꯔꯤ ꯀꯩꯅꯣ
ꯆꯥꯛ ꯆꯥꯗ꯭ꯔꯁꯨ ꯇꯨꯝꯕ ꯌꯥꯏ ꯀꯩꯅꯣ ꯆꯥꯛ ꯆꯥꯗꯅ ꯇꯨꯝꯕ ꯌꯥꯗꯦ ꯀꯔꯤ ꯑꯥꯏꯟꯗ ꯂꯩꯒꯦ
ꯑꯩꯗꯤ ꯅꯣꯛꯅꯤꯡꯕ ꯍꯧꯔꯦ
ꯀꯥꯎ ꯀꯥꯎꯒꯦ ꯀꯥꯎꯒꯦ ꯇꯧꯋꯦ
ꯃꯌꯥ ꯍꯤꯒꯠꯀꯅꯨ
ꯌꯥ ꯍꯤꯒꯠꯇꯅ ꯁꯤꯁ ꯆꯤꯟꯕꯥꯥꯟ ꯍꯤꯒꯠꯄꯅꯤ
ꯅꯪꯁꯨ ꯅꯅꯥꯇꯣꯟ ꯍꯤꯒꯠꯀꯅꯨ
ꯑꯩ ꯑꯩꯗꯤ ꯀꯔꯤ ꯇꯧꯁꯤꯔꯥ ꯈꯪꯗ꯭ꯔꯦꯅꯦ ꯍꯧꯖꯤꯛꯁꯦ ꯃꯥꯟꯅꯕꯁ ꯂꯥꯛꯇ꯭ꯔꯤ
ꯅꯃꯥꯟꯅꯕ ꯂꯥꯛꯇ꯭ꯔꯤꯌꯦ
ꯎꯝ
ꯂꯥꯛꯅꯤꯡꯈ꯭ꯔꯕꯅꯤ ꯃꯥꯁꯨ
ꯑꯗꯨꯅꯦ ꯑꯩꯁꯨ ꯂꯥꯛꯍꯟꯅꯤꯡꯗꯕꯅꯦ
ꯅꯪꯅ ꯀꯧꯔꯒ ꯇꯥꯅꯤꯡꯗꯦ
ꯗꯨꯅꯦ
ꯉꯁꯥꯏꯗꯨꯁꯨ ꯅꯪ ꯐꯣꯟ ꯇꯧꯔꯒ
ꯑꯗꯨꯗꯤ ꯃꯥꯅ ꯇꯧꯔꯛꯄꯅꯦ
ꯏꯁ
ꯃꯥꯅ ꯇꯧꯔ ꯇꯧꯔ ꯑꯩꯅ ꯅ ꯄꯥꯏꯗꯨꯅꯦ ꯃꯃꯥꯡ ꯃꯃꯥꯡꯗ ꯑꯅꯤ ꯑꯍꯨꯝ ꯃꯤꯁꯀꯣꯜ ꯂꯩꯔꯝꯃꯦ ꯑꯗꯨꯗ ꯅꯨꯡꯉꯥꯏꯇꯕ ꯄꯥꯏꯗ꯭ꯔ ꯄꯥꯏꯗꯕꯁꯨ
ꯎꯝ ꯑꯩꯒꯤ ꯈꯅꯥꯎꯗꯣ ꯀꯔꯤꯅꯣꯝꯃ ꯇꯧꯋꯦ
ꯍꯌꯦꯡ ꯅꯣꯡ ꯇꯥꯔꯗꯤ ꯀ꯭ꯂꯥꯁ ꯆꯠ ꯅꯨꯡꯃꯥꯏꯗꯧ ꯃꯥꯟꯗ꯭ꯔꯦ ꯍꯦ ꯅꯪꯁꯦ ꯅꯠꯇꯦꯗ ꯎꯝ
ꯑꯩꯗꯤ ꯆꯠꯀꯅꯤ
ꯍꯌꯦꯡ ꯇꯤꯐꯤꯟ ꯄꯨꯕ ꯅꯨꯃꯤꯠꯇ ꯉꯟꯇ ꯁꯇ ꯄꯤꯗꯅꯨꯡꯉ
ꯄꯤꯔꯁꯨ ꯆꯥꯕꯩ ꯌꯥꯏꯌꯦ
ꯉꯟꯇ ꯁꯨꯇꯤ ꯊꯥꯔꯗꯤ ꯑꯈꯣꯏꯗ ꯂꯥꯛꯑꯣꯀꯣ
ꯑꯁꯦꯡꯕꯔꯣ
ꯎꯝ
ꯂꯥꯛꯀꯦ ꯂꯥꯛꯀꯦ ꯑꯗꯨ ꯅꯪ ꯑꯍꯥꯎꯕ ꯊꯣꯡꯕꯤꯔꯝꯃꯣ ꯑꯗꯨ ꯅꯠꯇ꯭ꯔꯗꯤ ꯑꯩꯗꯤ ꯇꯜꯂꯦ
ꯊꯤꯕꯣꯡ ꯂꯥꯎ ꯁꯤꯗꯤ
ꯑꯗꯨ ꯍꯥꯏꯕꯗꯣ ꯌꯥꯔꯝꯃꯣꯏꯍꯦ ꯅꯪ ꯁꯨ
ꯑꯩꯗꯤ ꯅꯍꯥꯟ ꯅꯒꯥꯁꯤꯡ ꯌꯥꯝ ꯀꯩꯅꯣ ꯇꯝꯊꯤꯅ ꯍꯥꯠꯈꯤꯕꯗꯣ
ꯑꯥꯎ
ꯑꯗꯨ ꯑꯗꯨ ꯈꯉꯛꯄꯗꯒꯤ ꯑꯩꯗꯤ ꯑꯁ ꯕ ꯁꯛꯁ꯭ꯔꯦ ꯁꯤꯀꯥꯎ ꯑꯦ ꯑꯁꯤꯁ
ꯉꯁꯥꯏꯗ ꯐꯅꯌꯥꯝ ꯆꯥꯈꯤꯕꯅꯤ
ꯑꯩ ꯅꯠꯇꯦ
ꯑꯔꯝꯝꯕꯏ
ꯏꯁꯤꯡ ꯊꯛ ꯏꯁꯤꯡ ꯏꯁꯤꯡ ꯊꯛꯄ ꯑꯣꯏꯔꯝꯅꯤꯌꯦ ꯏꯁꯤꯡꯕꯨꯗꯤ ꯊꯛꯏꯅꯦ
ꯎꯝ ꯑꯣꯏꯔꯝꯕꯁꯨ ꯌꯥꯏ ꯌꯥꯝꯗꯕꯁꯨ ꯌꯥꯏ ꯑꯗꯨꯗꯤ ꯑꯩꯅ ꯍꯥꯏꯕ ꯉꯝꯗ꯭ꯔꯦ
ꯏꯁꯤꯡꯐꯥꯎ ꯊꯛꯅꯤꯡꯉꯥꯏ ꯂꯩ ꯇꯔꯦꯗ ꯑ ꯁꯟ ꯏꯕ ꯂꯣꯏꯔꯕꯣ
ꯏ꯭ꯅ ꯏꯌꯣ
ꯑꯩ ꯍꯩꯇ
ꯑꯩꯗꯅ ꯌꯥꯔ
ꯁꯟ ꯏꯒꯗꯕꯗꯣ ꯁꯟ ꯅꯨꯄꯤꯔꯥ ꯁꯟ ꯅꯨꯄꯥꯔꯥ
ꯑꯃ ꯍꯦꯛꯇ ꯌꯥꯏꯌꯦ
ꯉ ꯍꯥꯛꯛꯇ ꯌꯥꯕ ꯑꯗꯨꯗꯤ ꯀꯔꯤ ꯍꯥꯏꯁꯤꯔꯥ ꯑꯅꯤ ꯄꯥꯟꯕ ꯏꯔꯒꯦ ꯌꯥꯕ꯭ꯔꯥ ꯅꯣꯏꯒꯤ ꯇꯦꯁꯇꯨꯕꯨ ꯃꯥ ꯀꯌꯥꯒꯤ ꯇꯧꯒꯦ ꯍꯥꯏꯕ꯭ꯔꯥ
ꯈꯪꯗꯦ ꯑꯩꯁꯨ ꯑꯗꯣ ꯑꯃꯗꯤ ꯂ ꯑꯣꯏꯅ ꯈꯪꯗ꯭ꯔꯦ ꯑꯃꯗꯣ ꯈꯪꯗꯦ
ꯑꯩ ꯍꯪꯕꯤꯌꯔꯥ
ꯑꯩ ꯀꯣ ꯉꯥꯏꯍꯥꯛ ꯂꯩꯔꯒ ꯊꯥꯔꯛꯀꯦꯕꯀꯣ ꯑꯗꯨꯒ ꯑꯩ ꯂꯣꯏꯅ ꯍꯥꯏꯔꯛꯀꯦ
ꯍꯪꯕꯗ ꯁꯤꯔꯥꯟ ꯇꯨꯔꯥꯟ ꯈꯣꯝꯕꯁ ꯅꯪ ꯅꯨꯡꯉꯥꯏꯅꯤ
ꯎꯝ ꯌꯥꯏ
ꯉ ꯉ ꯄꯥꯏꯍꯜꯂꯒ ꯇꯧꯗꯣꯏꯅꯤ ꯍꯥꯏꯗꯤ
ꯀꯥꯏꯗꯦ
ꯍꯥꯏꯗꯀꯣ
ꯀꯥꯏꯗꯦ ꯀꯥꯏꯗꯦ
ꯈꯨꯝ ꯈꯨꯨꯝꯕꯤ ꯍꯦꯛ ꯈꯣꯝꯕ ꯑꯗꯨꯝ ꯈꯪꯉꯅꯤ ꯑꯩꯒꯤ ꯏꯒꯨꯟꯁꯦ
ꯐꯣꯟ ꯍꯦꯛ ꯀꯛ ꯐꯠ ꯄꯤꯔꯒꯗꯔꯦ
ꯨꯝ ꯂꯥꯛꯑꯒ ꯂꯣꯏꯔꯦ ꯀꯩꯅꯣ ꯌꯥꯝ ꯂꯥꯞꯄꯁꯨ ꯅꯠꯇꯦ ꯍꯪꯒꯥ ꯍꯪꯒꯥ ꯀꯃꯥꯏꯅ ꯍꯥꯏꯗꯣꯏꯅꯣ ꯆꯠꯊꯣꯛ ꯆꯠꯁꯤꯟ ꯆꯥꯛ ꯂꯥꯛꯄ ꯀꯔꯤ ꯍꯥꯏꯗꯣꯏꯅꯣ ꯈꯪꯗꯦꯅꯦ
ꯈꯪꯗꯗꯤ ꯍꯥꯏꯔꯅꯨ
ꯑꯁ ꯀꯔꯤꯅꯣꯅꯦ ꯑ ꯑꯁ ꯀꯩꯅꯣꯗꯗꯤ ꯂꯩꯇꯣꯟꯗꯗꯤ ꯂꯩꯕ ꯅꯥꯀꯣꯡꯅꯗꯤ ꯍꯥꯏꯕ ꯍꯥꯏꯗꯣꯛꯄ ꯌꯥꯗꯕ
ꯎꯝ ꯈꯔ ꯑꯉꯥꯡ ꯑꯣꯏꯔꯤ ꯅꯪ ꯑꯗꯨꯒꯤꯅ
ꯍꯪꯒꯠ ꯍꯟꯗꯥ
ꯑꯗꯨꯅꯦ ꯌꯥꯝ ꯂꯥꯞꯄ ꯅꯠꯇꯦꯕ ꯐꯠ ꯆꯦꯟꯁꯤꯜꯂꯒ ꯐꯨꯔꯅꯤ
ꯅꯣꯛꯅꯤꯡꯉꯤ
ꯑꯗꯣ ꯉꯝꯗ꯭ꯔꯕ ꯑꯩ ꯏꯃꯤꯡ ꯍꯣꯡꯕꯤꯒꯦ
ꯌꯥꯏꯐꯕ ꯀꯧꯗꯣꯏꯔꯣ
ꯗꯥꯛꯁꯦ ꯆꯥꯛ ꯊꯣꯡꯕ ꯇꯜꯂꯦꯅꯦ ꯍꯌꯦꯡꯁꯨ ꯊꯣꯡꯗꯧ ꯃꯥꯜꯂꯦ ꯉꯁꯤꯁꯨ ꯊꯣꯡꯕꯤꯌꯨꯅꯗꯤ ꯍꯥꯏꯕꯅꯦꯕꯀꯣ ꯑꯩꯅ ꯊꯦꯡꯅ ꯂꯥꯛꯄꯗ ꯑꯩ ꯑꯩꯒꯤ ꯑꯩ ꯂꯝꯕꯤ ꯆꯠꯄꯗꯁꯨ ꯀꯩꯅꯣ ꯇꯧꯈ꯭ꯔꯦꯕ ꯐꯣꯟꯗꯣ ꯑꯣꯐꯇ ꯂꯩꯔ ꯃꯥꯜꯂꯦꯕ ꯃꯥꯒꯤ ꯄ꯭ꯔꯣꯕ꯭ꯂꯦꯝꯗꯣ ꯑꯗꯨ ꯂꯩꯌꯦꯕ ꯌꯨꯝ ꯌ ꯑꯣꯏꯔꯒꯐꯦ ꯐꯣꯟꯗ ꯍꯦꯛ ꯑꯣꯟ ꯇꯧꯔ ꯏꯆꯦ ꯐꯣꯟ ꯂꯥꯛꯑꯦ ꯏꯆꯦꯗꯣ ꯑꯩ ꯃꯥ ꯔꯨꯝꯗ ꯆꯠꯀꯗ꯭ꯔꯅ ꯈꯟꯕꯅꯦꯕꯀꯣ ꯉꯁꯤꯁꯨ ꯂꯦꯛꯀꯀꯅꯦ ꯍꯥꯏ
ꯅꯆꯦ ꯑꯍꯟꯗꯨꯔꯣ
ꯎꯝ ꯑꯗ ꯂꯩꯥꯕꯗꯣ ꯍꯣꯔꯦꯟ ꯍꯌꯦꯡ ꯆꯠ ꯍꯌꯦꯡ ꯆꯠꯂꯒꯦ ꯍꯥꯏ ꯃꯣꯏ ꯃꯥꯅ ꯐꯣꯟ ꯇꯧꯔꯛꯑꯦ ꯆꯥꯛ ꯊꯣꯡꯉꯕꯣꯗ ꯊꯣꯡꯗ꯭ꯔꯤ ꯑꯩꯁꯨ ꯑꯗꯒꯤ ꯊꯕꯛ ꯆꯠꯂꯒ ꯍꯂꯛꯄ ꯉꯥꯏꯔꯤ ꯍꯥꯏꯕꯗ ꯑꯁ ꯑꯩꯈꯣꯏꯗꯤ ꯆꯥꯛꯆꯥ ꯆꯥꯛ ꯆꯥꯕ꯭ꯔꯅ ꯑꯗꯨꯗꯤ ꯑꯩꯅ ꯍꯥꯏ ꯑꯍꯍ
ꯃꯣꯏ ꯂꯩꯔꯒ ꯆꯥꯔꯝꯃꯅꯤ ꯑꯗꯨꯗꯤ
ꯑ ꯂꯩꯔꯒ ꯆꯥ ꯆꯥꯔꯒꯦꯅ ꯍꯥꯏꯅꯦ ꯍꯥꯏꯗꯤ ꯅꯣꯡ ꯅꯣꯡꯁꯨ ꯆꯨꯕꯅꯦ ꯑꯩꯁꯨ ꯈꯔ ꯊꯦꯡꯅ ꯂꯥꯛꯑꯦ ꯍꯥꯏꯗꯤ ꯑꯩ ꯑꯩꯕꯨ ꯉꯥꯏꯔꯗꯤꯀꯣ ꯎ ꯀꯩꯅꯣ ꯇꯧꯔꯅꯤꯕ ꯑꯗꯨ ꯆꯠꯊꯣꯛ ꯆꯠꯁꯤꯟꯁꯨ ꯅꯨꯡꯉꯥꯏꯇꯦꯗꯅ ꯑꯗꯨꯒꯤ ꯂꯩꯔꯒ ꯆꯥꯔꯣꯅ ꯍꯥꯏꯈ꯭ꯔꯕ ꯍꯌꯦꯡ ꯑꯌꯨꯛꯇꯤ ꯉꯟꯇꯥ ꯍꯧꯒꯠꯂꯒ ꯊꯣꯡꯗꯧ ꯃꯥꯜꯂꯦ ꯉꯁꯤ ꯑꯌꯨꯛꯁꯨ ꯑꯌꯥꯝꯕ ꯀꯣꯜ ꯇꯧꯔꯛꯄꯅꯦ ꯇꯨꯝꯃꯤꯕꯣ ꯍꯧꯒꯠꯂꯒ ꯆꯥꯛ ꯊꯣꯡꯉꯣ ꯂꯧꯕ ꯂꯥꯛꯈꯤ ꯑꯗꯨ ꯑꯣꯏꯔꯁꯨ ꯑꯩꯗꯤ ꯉꯥꯏꯍꯥꯛ ꯄꯨꯡꯈꯥꯏ ꯄꯨꯡꯈꯥꯏ ꯁꯨꯝ ꯇꯨꯝꯃꯤꯗ ꯑꯩ ꯍꯧꯒꯠꯂꯒ ꯕ꯭ꯔꯁ ꯇꯧꯔꯒ ꯃꯥꯏ ꯇꯥꯔꯒ ꯆꯪꯕꯗ ꯃꯣꯏ ꯂꯥꯛꯏ
ꯌꯥꯝ ꯍꯩꯌꯦꯀꯣ ꯅꯪꯁꯦ
ꯍꯩꯃꯟꯕꯒꯤ ꯉꯔꯥꯡ ꯀꯩꯅꯣꯗꯣ ꯁꯣꯏꯈꯤꯕꯅꯤꯅꯦ ꯉꯁꯤ ꯊꯕꯛ ꯆꯠꯄꯗꯣ
ꯃꯁꯥ ꯃꯊꯟꯇ ꯊꯕꯛ ꯃꯁꯥ ꯃꯊꯟꯇ ꯊꯕꯛ ꯄꯤꯕ ꯍꯥꯏꯕ
ꯑꯁ ꯀꯩꯅꯣ ꯌꯥꯝ ꯂꯩꯕ ꯅꯨꯡꯉꯥꯏꯇꯕꯗꯨꯗ ꯕꯖꯥꯔꯗ ꯀꯣꯏꯊꯣꯔꯁꯤ ꯀꯥ ꯅ ꯊꯕꯛꯄꯤꯤꯕꯅ
ꯑꯣꯏꯔꯝꯒꯅꯤ ꯑꯣꯏꯔꯝꯒꯅꯤ
ꯑꯗꯣ ꯆꯠꯄꯅꯠ ꯀꯔꯤ ꯍꯥꯏꯗꯣꯏꯅꯣ ꯑꯁ ꯑꯩꯁꯦ ꯅꯨꯃꯤꯠ ꯃꯔꯛꯇ ꯊꯕꯛ ꯆꯕꯗ ꯅꯣꯡ ꯇꯥꯁꯂꯥꯛꯑꯦ
ꯎ
ꯕꯖꯥꯔꯒ ꯅ ꯑꯃꯗ
ꯆꯄꯅ ꯑꯌꯥ ꯃꯪꯅꯤꯒ
ꯅꯨꯡꯉꯥꯏ ꯅꯨꯡꯉꯥꯏ ꯄꯨꯙꯦ
ꯑꯗꯨ ꯍꯥꯏꯐꯦꯠꯁꯨ ꯌꯦꯡꯉꯨꯅꯦꯍꯦ
ꯀꯔꯤ ꯑꯥ
ꯌꯦꯉꯣ
ꯁꯔꯤꯅꯣꯕ ꯀꯔꯤ ꯌꯗ ꯑꯣ ꯄꯨꯡ꯭ꯔꯥ ꯑꯁ ꯀꯩꯁꯨ ꯀꯥꯏ ꯑꯩꯗꯤ ꯑꯗꯨꯝ ꯅꯨꯃꯤꯠ ꯆꯨꯞꯄ ꯑꯗꯨꯝ ꯇꯧꯅꯤꯡꯉꯗ ꯁꯤꯗ ꯅ ꯀꯩꯅ
ꯐꯔꯒ
ꯀꯥꯎ ꯁꯅꯨ ꯎꯝ
ꯑꯗꯨꯗꯥꯋꯥꯏꯗ ꯆꯩ ꯆꯥꯒꯦ
ꯁ ꯁꯍꯤꯕꯨ ꯀꯅꯥꯅꯦ ꯁꯅ ꯀ
ꯅꯥꯎꯖꯥꯔꯅꯤ
ꯑꯩꯗꯤ ꯄꯄꯗꯁꯥꯗꯔꯤ
ꯑꯃꯨꯛ ꯇꯧꯁꯦ ꯀꯩꯅꯣ ꯅꯠꯇ꯭ꯔꯣ
ꯑꯝ
ꯑꯃꯨꯛ ꯇꯧꯕ ꯌꯥꯏꯅ
ꯎꯝ ꯍꯥꯏ
ꯊꯝꯅꯤꯡꯉꯕꯣ ꯗꯥꯏꯔꯦꯛ ꯄꯥꯅꯤꯡꯉꯕꯣ
ꯄ ꯍꯒꯦꯀꯣ
ꯄꯔꯣ ꯄꯔꯔꯕꯣ ꯂꯤ ꯇꯥꯃꯦ ꯊꯥꯕ꯭ꯔꯣ ꯊꯝꯃꯒꯦ ꯍꯥꯏꯔꯒ ꯈꯨꯝꯗꯦꯅꯦ
ꯎꯝ ꯍꯣꯏ ꯍꯣꯏ ꯍꯥꯏꯔꯒ ꯇꯥꯗꯕꯔꯅꯤ
ꯇꯥꯗꯕ ꯍꯥꯏꯁꯨꯣ ꯍꯥꯏꯕ ꯃꯥꯟꯗꯦ
ꯑꯩꯁꯨꯣ ꯊꯃꯣꯏꯗꯗꯤ ꯍꯥꯏꯔꯒ ꯈꯣꯡꯄꯥꯛꯅꯗꯤ ꯈꯨꯝꯗ꯭ꯔ ꯃꯥꯜꯂꯦ
ꯅꯁ ꯑꯃꯒꯦꯔ ꯁꯤ ꯂꯥꯛꯇꯥꯔꯦ ꯅꯪ ꯁꯤꯔ ꯇꯔ ꯇꯧꯗ ꯃꯥꯂꯦ ꯇ꯭ꯔ ꯈꯔ ꯐꯔꯉꯥꯏꯗ ꯊꯝꯃꯒꯦ ꯔ ꯄꯥꯔꯅꯒ